ꯍꯜꯂꯣ
ꯍꯥꯎ
ꯀꯩꯗꯧꯔꯤꯒꯦ
ꯆꯥꯇꯣꯛꯄꯗ ꯉꯥꯏꯔꯤꯌꯦ ꯅꯪꯗꯤ
ꯑꯩꯁꯨ ꯆꯥꯛꯆꯥꯥ ꯇꯣꯛꯑꯒ ꯁꯨꯝ ꯂꯩꯔꯝꯃꯤ
ꯑꯣꯀꯦ ꯌꯦꯟꯁꯥꯡ ꯆꯥꯔꯒꯦ
ꯑꯩꯈꯣꯏꯒꯤ ꯉꯁꯤ ꯌꯦꯟ ꯊꯣꯡꯉꯦ
ꯑꯣ ꯑꯗꯨꯗꯤ ꯁꯦꯝ ꯇꯨ ꯁꯦꯝ
ꯑꯥ
ꯑꯩꯈꯠꯁ ꯌꯦꯟ ꯊꯣꯡꯉꯦ
ꯑꯩꯈꯣꯏꯗꯤ ꯌꯦꯟꯁꯦ ꯑꯁꯤ ꯑꯁ
ꯅꯝ ꯅꯝ ꯅꯞ ꯂꯥꯎꯅ ꯊꯣꯡꯕꯅꯦ ꯉꯧꯕꯒꯨꯝ ꯀꯩꯒꯨꯝ ꯇꯧꯔꯒ ꯃꯤꯃꯤ ꯁꯤꯡꯖꯨ ꯑꯃꯒ ꯑꯁ ꯌꯥꯝ ꯍꯥꯎꯔꯦ ꯁꯧꯒ꯭ꯔꯤ ꯑꯃꯁꯨ ꯌꯥꯎꯋꯦ ꯁꯧꯒ꯭ꯔꯤ ꯊꯣꯡ ꯊꯣꯡꯕꯗꯨꯅ ꯃꯍꯤꯗꯨ ꯇꯣꯜꯂꯦ ꯑꯗꯣ ꯌꯦꯟ ꯃꯇꯣꯡꯗꯨꯒ ꯇꯧꯔ ꯁꯤꯡꯖꯨꯗꯨꯒ ꯇꯧꯔ ꯆꯥꯁꯤ
ꯎꯝ ꯎꯝ
ꯑꯩꯈꯣꯏꯕꯨꯗꯤ ꯃꯍꯤ ꯌꯥꯎꯔ ꯇꯧꯔꯦ ꯁꯦꯕꯣꯠꯀ ꯊꯥꯡꯖꯟꯒ ꯏꯔꯣꯕ ꯑꯃꯒ
ꯍꯣꯏ ꯍꯣꯏ ꯑꯁ ꯊꯥꯡꯖꯤꯡ ꯇꯨꯞꯄꯒ ꯂꯩꯕꯗ ꯌꯥꯝ ꯅꯨꯡꯉꯥꯏꯕꯅꯦ
ꯑ ꯆꯥꯛꯆꯥ ꯇꯣꯛꯑꯒꯅꯦ ꯈꯣꯟ ꯐꯦꯡꯗꯕꯤꯗꯨꯅꯦ ꯁꯝ ꯊꯥꯡꯖꯤꯡꯗꯣ ꯇꯨꯞꯄꯒ ꯂꯩꯔꯕ
ꯍꯣꯏ ꯍꯣꯏ ꯑꯗꯨꯅꯦ ꯌꯥꯝ ꯅꯨꯡꯉꯥꯏꯕꯅꯦ ꯍꯥꯏꯕ
ꯑꯝ ꯆꯥꯛ ꯀꯌꯥꯝ ꯐꯨꯖꯤꯟꯈ꯭ꯔꯕ
ꯆꯥꯛꯔꯣ ꯑꯁ ꯑꯩꯗꯤ ꯅ ꯍꯥꯟꯅꯒꯤ ꯆꯥꯛꯁꯤ ꯆꯥꯗꯅ ꯑꯗꯨꯝ ꯂꯩꯕꯅꯦ ꯉꯁꯤ ꯃꯌꯥꯝ ꯁꯥꯁꯤꯟꯈ꯭ꯔꯦ
ꯅꯍꯥꯟꯒꯩ ꯐꯤꯔ ꯁꯦꯃꯝꯕ ꯃꯈꯩꯗꯣ ꯂꯣꯏ ꯀꯥꯏꯈ꯭ꯔꯕ
ꯀꯥꯏꯈ꯭ꯔꯦ ꯍꯧꯖꯤꯛ ꯀꯥꯡꯁꯨ ꯋꯥꯗ꯭ꯔꯦ ꯑꯗꯨꯅ ꯅꯣꯏ ꯀꯥꯡꯗ ꯀꯣꯏꯕ ꯆꯠꯂꯣꯏꯗ꯭ꯔꯣ
ꯍꯧꯖꯤꯛ ꯐꯥꯎꯒꯤꯗꯤ ꯀꯦꯝ ꯄ꯭ꯂꯥꯟ ꯇꯧꯗ꯭ꯔꯤꯗ ꯅꯪꯗꯤ ꯆꯠꯇꯣꯔꯣ
ꯑꯩꯗꯤ ꯆꯠꯇꯧ ꯃꯥꯜꯂꯤ ꯑꯩꯈꯣꯏ ꯏꯃꯥꯟꯅꯕꯤ ꯑꯩꯈꯣꯏ ꯃꯌꯥꯝ ꯑꯩꯈꯣꯏꯗꯣ ꯆꯥꯛ ꯆꯥꯅꯔꯒ ꯑ ꯍꯥꯏꯗꯤ ꯈꯦꯆꯤ ꯆꯥꯔꯦꯗꯅ ꯅꯨꯃꯤꯠꯇꯨ ꯈꯦꯆꯤ ꯍꯧꯔꯒ ꯑꯩꯈꯣꯏ ꯃꯌꯥꯝꯗ ꯄꯨꯟꯅ ꯆꯔꯁꯤ ꯑꯗꯨꯒ ꯂꯣꯏꯔꯒ ꯊꯝꯕꯥꯜ ꯍꯦꯛꯐꯝꯗꯁꯨ ꯆꯠꯂꯨꯁꯤ ꯑꯗꯩꯗꯤ ꯀꯤꯍꯣꯝꯁꯨ ꯆꯥꯕ ꯆꯠꯂꯨꯁꯦꯗ ꯍꯥꯏꯅꯕ ꯑꯗꯣ ꯑꯁ ꯀꯥꯡ ꯆꯤꯡꯕꯁꯨ ꯌꯥꯎꯈꯤꯗꯕꯁꯨ ꯀꯨꯏꯔꯦ ꯍꯥꯗꯛꯇꯤ ꯌꯥꯎꯔꯒꯦ ꯇꯧꯅꯦ
ꯍꯟꯗꯛꯇꯤ ꯌꯥꯎꯔꯣ ꯌꯥꯎꯊꯔꯣ ꯑꯩꯁꯨ ꯌꯥꯎꯇꯕ ꯀꯨꯏꯔꯦ ꯑꯗꯨ ꯍꯟꯗꯛꯇꯤ ꯌꯥꯎꯕꯁꯨ ꯌꯥꯏ ꯌꯥꯎꯗꯕꯁꯨ ꯌꯥꯏ ꯑꯩꯒꯤ ꯁꯨꯇꯤ ꯃꯇꯝꯒ ꯌꯦꯡꯅꯔꯒ ꯌꯥꯎꯗꯤ ꯌꯥꯝ ꯌꯥꯎꯅꯤꯡꯉꯦ ꯍꯥꯏꯗꯤ ꯌꯥꯎ ꯇꯄ ꯀꯨꯏꯔꯕꯒꯤ ꯀꯃꯥꯏꯒ ꯇꯧꯕꯅꯣ ꯑꯣ ꯑꯗꯩ ꯍꯧꯖꯤꯛꯀꯥꯟꯗꯤ ꯂꯝꯕꯤ ꯊꯣꯡꯒꯥꯁꯨ ꯈꯔ ꯐꯥꯔꯦꯗꯅꯀꯣ ꯍꯥꯏꯗꯤ ꯎꯐꯨꯟ ꯌꯥ-ꯌꯥꯝ ꯊꯥꯡꯕꯗꯨ ꯇꯧꯗ꯭ꯔꯦꯕ ꯑꯩꯈꯣꯏ ꯃꯥ ꯅꯥꯀꯟꯗꯤ ꯂꯝꯕꯤꯗꯨ ꯁꯦꯝꯒ꯭ꯔꯦꯕ ꯑꯗꯨꯏꯗꯨꯅ ꯀꯥꯁꯦ ꯌꯥꯎꯕꯁꯨ ꯌꯥꯏ ꯌꯥꯎꯗꯕꯁꯨ ꯌꯥꯏ ꯑꯗꯨ ꯍꯥꯏꯕ ꯉꯝꯗ꯭ꯔꯤ ꯇꯧꯔꯤꯁꯦ
ꯍꯣꯏ ꯑꯁ ꯑꯩꯗꯤ ꯌꯥꯎꯅꯤꯡꯕꯅ ꯂꯣꯏꯔꯕꯅꯤ ꯀꯥꯡ ꯋꯥꯎꯍꯥꯟꯅꯤꯡꯉꯦ
ꯎꯝ
ꯎꯝ ꯅꯪꯗꯤ ꯑꯌꯨꯛꯇꯒ ꯋꯥꯛꯀꯤꯡ ꯆꯠꯄ꯭ꯔꯣ
ꯑꯩ ꯍꯧꯖꯤꯛꯀꯥꯟꯗꯤ ꯆꯠꯇꯦ ꯑꯗꯨ ꯆꯠꯁꯤꯔꯗꯤ ꯈꯟꯕꯅꯦ
ꯑꯌꯨꯛꯇ ꯁꯨꯝ ꯋꯀꯤꯡ ꯆꯠꯄ ꯑꯣꯏꯔꯒꯁꯨ ꯁꯥꯏꯀꯜꯒꯨꯝꯕ ꯊꯧꯔ ꯀꯁꯨ ꯌꯥꯏꯗꯅ ꯑꯗꯨꯏꯗꯨꯅ ꯁꯥꯏꯀꯜꯕꯨ ꯊꯧꯔꯁꯨ ꯎꯝ
ꯇꯤꯃꯤꯁꯦ ꯆꯤꯡꯁꯦ ꯌꯥꯝ ꯀꯥꯟꯅꯔꯦ ꯑꯌꯨꯛꯇ
ꯎꯝ ꯑꯁ ꯑꯗꯣ ꯑꯩꯗꯤꯅꯦ ꯎꯋꯦꯟ ꯍꯦꯟꯒꯠꯂꯛꯄꯩꯅꯦ ꯆꯤꯡ ꯀꯥꯕꯁꯤ ꯉꯝꯗꯧ ꯃꯥꯟꯗꯕ
ꯍꯣꯏ ꯏꯁꯥꯗꯣ ꯑꯗꯨꯒꯨꯝ ꯍꯨꯃꯥꯡ ꯈꯔꯥ ꯀꯥꯏ ꯊꯣꯛꯑꯗꯤ ꯏꯁꯥꯁꯦ ꯃꯌꯦꯡ ꯖꯖ꯭ꯔ ꯇꯥꯕꯅꯦ ꯆꯤꯡꯒꯩ ꯌꯥꯎꯔꯣꯒ ꯀꯥꯡ ꯀꯣꯠꯇꯅ ꯇꯧꯔꯒ ꯀꯣ ꯑꯈꯣꯏꯁꯨ ꯅꯍꯥꯟ ꯅꯣꯡꯃꯥ ꯆꯤꯡ ꯑꯃ ꯀꯥꯔꯨꯏꯌꯦ ꯑꯁ ꯅꯨꯡꯉꯥꯏꯌꯦꯕ ꯃꯇꯦꯛ ꯌꯥꯝ ꯋꯥꯅ ꯀꯥꯔꯥꯁꯨ ꯃꯊꯛꯇꯨ ꯌꯧꯔꯛꯄꯒꯀꯣ ꯍꯥꯏꯗꯤ ꯋꯥꯔꯛ ꯃꯃꯥꯈꯩꯗꯨ ꯂꯣꯏ ꯀꯥꯎꯒ꯭ꯔꯦꯗꯤ ꯅꯨꯡꯁꯤꯠꯁꯨ ꯌꯥꯝ ꯁꯤꯠꯂꯤ ꯏꯪꯁꯨ ꯏꯪꯉꯥꯒ ꯅꯨꯡꯁꯨ ꯌꯥꯝ ꯅꯨꯡꯉꯥꯏ ꯏꯁꯥꯗꯣ ꯌꯥꯝꯅ ꯐ꯭ꯔꯦꯁ ꯑꯣꯏꯊꯣꯛꯍꯜꯂꯦꯕ ꯑꯗꯩꯗꯤ ꯑꯩꯈꯣꯏꯗꯣ ꯃꯊꯛꯇꯒ ꯆꯥꯒ ꯂꯣꯟꯗꯅ ꯇꯧꯔꯒ ꯊꯛꯑꯦ ꯑꯗꯣ ꯈꯪꯗꯦ ꯑꯁ ꯌꯥꯝ ꯅꯨꯡꯉꯥꯏ ꯋꯥꯕꯗꯤ ꯂꯣꯏꯔꯦ ꯋꯥꯔꯥꯁꯨ ꯑꯁ ꯈꯨꯅꯨꯡꯉꯥꯏꯗꯨꯗꯤꯀꯣ ꯍꯥꯏ ꯀꯥꯟꯅꯗꯦ ꯃꯊꯛ ꯌꯧꯔꯛꯄꯒꯤ ꯅꯨꯡꯉꯥꯏꯕꯗꯨꯗꯤ
ꯅꯨꯡꯉꯥꯏꯕꯗꯤ ꯃꯊꯛ ꯌꯧꯔꯀꯥꯟꯗ ꯚ꯭ꯌꯨꯗꯨ ꯎ ꯀꯥꯟꯗ ꯉꯁ꯭ꯥꯏꯗꯩ ꯋꯥꯔꯝꯕ ꯃꯈꯩ ꯂꯣꯏ ꯀꯣꯛꯄꯗꯣ ꯋꯥꯗꯤ ꯋꯥꯖꯥꯔꯤꯅꯦꯕ ꯑꯗꯨꯏꯁꯨ ꯕꯤꯎꯗꯨ ꯎ ꯀꯥꯟꯗ ꯌꯥꯝ ꯐ꯭ꯔꯦꯁ ꯑꯣꯏꯕꯗꯣ ꯑꯗꯨꯃꯥꯏ ꯇꯧꯕꯗꯣ ꯌꯥꯝ ꯅꯨꯡꯉꯥꯏꯕꯅꯦ
ꯍꯣꯏ ꯅꯨꯡꯉꯥꯏ ꯑꯁ ꯈꯨꯅꯨꯡꯉꯥꯏ ꯑꯝꯅꯤ ꯑꯗꯨ ꯆꯅꯤ ꯑꯩꯈꯣꯏꯗ ꯅꯣꯡꯉꯥꯜꯂꯒ ꯑꯃꯨꯛ ꯆꯠꯁꯦ ꯍꯥꯏꯅꯔꯥꯔꯦ ꯑꯗꯣ ꯅꯍꯥꯟ ꯃꯈꯩ ꯀꯥꯔꯨꯗꯕꯒꯤ ꯑꯃꯨꯛ ꯌꯨꯝ ꯌꯧꯔꯀꯥꯟꯗ ꯏꯁꯥ ꯂꯣꯏ ꯊꯤꯟꯗꯣꯛꯑꯕ ꯑꯗꯨꯗꯩ ꯑꯝ ꯆꯇꯥꯥꯟ ꯇꯣꯛꯈ꯭ꯔꯦ
ꯊꯤꯟꯗꯣꯛꯄꯒꯤꯅꯦ ꯋꯥꯃꯟꯕꯗꯣ ꯊꯤꯟꯗꯣꯛꯄꯁꯤ ꯌꯥꯝ ꯍꯥꯏꯗꯤ ꯋꯥꯏꯗꯅ ꯀꯣ ꯏꯁꯥ ꯑꯩꯖꯨ ꯂꯦꯡꯉꯝ ꯁꯥꯉꯝꯗꯅ ꯑꯃꯛ ꯄꯥꯡꯒꯜ ꯑꯃ ꯏꯊꯣꯛ-ꯊꯣꯛ ꯇ꯭ꯔꯦꯗꯅ ꯑꯗꯤꯗ ꯇꯧꯕꯅꯦ
ꯍꯣꯏ ꯑꯗꯨꯅꯦ ꯑꯁ ꯍꯧꯖꯤꯛ ꯕꯣꯜ ꯁꯥꯟꯅꯩꯁꯤꯕꯨ ꯕꯣꯜꯒ ꯌꯦꯡꯗ꯭ꯔꯣ
ꯑꯁ ꯕꯣꯜꯁꯦ ꯑꯗꯨꯝ ꯍꯥꯏꯗꯤ ꯑꯩ ꯏꯅꯥꯎꯄꯥ ꯑꯣꯏꯅ ꯃꯣꯏꯅꯥ ꯈꯔ ꯑꯦ ꯉꯁꯤ ꯕꯣꯜ ꯅꯨꯡꯉꯥꯏꯔꯤꯒ ꯍꯥꯏꯕ ꯅꯨꯃꯤꯠꯇꯨ
ꯑꯗꯨꯗ ꯌꯦꯡꯉꯤꯕꯤ ꯈꯔ-ꯈꯔ ꯇꯧꯖꯩꯑꯕꯀꯣ ꯑꯗꯨ ꯌꯥꯝ ꯊꯦꯡꯉꯗꯤꯅꯦ ꯍꯦꯛ ꯇꯨꯝꯅꯤꯡꯉꯛꯄ ꯇꯤꯚꯤ ꯃꯃꯥꯟꯗ ꯇꯨꯝꯕ ꯌꯥꯎꯔꯦ ꯇꯨꯝꯅꯤꯡꯉꯛꯄ ꯑ ꯑꯗꯨ ꯃꯥꯥꯏꯒ ꯇꯧꯏ ꯏꯕꯦꯝꯃ
ꯑꯗꯨꯅꯦ ꯑꯩꯁꯨꯅꯦ ꯕꯣꯁ ꯅꯣꯡꯃ ꯌꯦꯡꯉꯤꯅꯦ ꯌꯦꯡꯉꯦ ꯈꯔ ꯍꯧꯔꯛꯄꯗꯒꯤ ꯑꯗꯨꯝ ꯇꯨꯝ ꯂꯩꯔꯝꯃꯦ ꯑꯗꯩꯗꯤ ꯑꯩꯗꯤ ꯒ꯭ꯌꯥꯟ ꯃꯦꯟ ꯇꯥꯗꯦꯕ ꯈꯪꯕ꯭ꯔꯥ ꯌꯦꯡꯕꯗꯣ ꯍꯩꯇꯕꯒꯤ
ꯎꯝ
ꯑꯗꯨꯗ ꯑꯗꯨꯝ ꯇꯨꯝꯊꯣꯛꯑ ꯂꯩꯔꯝꯕ
ꯎꯝ-ꯎꯝ
ꯄꯥꯝꯗꯤ-ꯄꯥꯝꯃꯦ ꯍꯥꯏꯕꯣ ꯑꯗꯨꯏꯁꯨ ꯈꯪꯗꯦ ꯑꯩ
ꯑꯗꯨꯅꯤ
ꯍꯥꯏꯗꯤ ꯑꯦ ꯌꯦꯡꯒꯦꯒꯥ ꯍꯥꯏꯔꯒ ꯌꯥꯝ ꯕꯤꯠ ꯂꯩꯅ ꯇꯧꯔꯝꯃꯅꯦ ꯑꯈꯣꯏ ꯌꯦꯡ ꯈꯔ ꯑꯩꯈꯣꯏꯅ ꯑꯗꯨ ꯌꯦꯡ ꯍꯩ ꯐꯠꯇꯕꯩꯔꯥ ꯈꯪꯗꯦꯀꯣ ꯍꯥꯏꯗꯤ ꯕꯣꯜꯒꯤ ꯅꯤꯌꯣꯝ ꯅꯤꯇꯤꯗꯣ ꯌꯥꯝ ꯀꯥ ꯍꯦꯟꯅ ꯈꯪꯗꯦꯗꯅ ꯀꯣ ꯑꯈꯣꯏꯗꯤ ꯑꯗꯨꯏꯔꯁꯨ ꯈꯪꯗꯦꯕ ꯑꯗꯨꯝ ꯈꯤꯇꯪ ꯂꯦꯡꯍꯧꯄꯒꯅꯦ ꯍꯦꯛꯇ ꯇꯨꯝꯅꯤꯡꯉꯛꯄ
ꯍꯣꯏ ꯇꯨꯝꯅꯤꯡꯉꯛꯑꯦꯕ
ꯎꯝ
ꯌꯥꯗꯦ ꯑꯗꯨꯝ ꯇꯨꯝꯒꯤ
ꯍꯦ-ꯍꯦꯛꯛꯇ ꯇꯤꯕꯤ ꯃꯃꯥꯡꯗ ꯇꯨꯝ ꯂꯩꯔꯝꯃꯦ ꯍꯥꯏꯕ
ꯍꯣꯏ ꯑꯗꯨꯅꯤ
ꯎꯝ
ꯉꯁꯤꯁꯦ ꯆꯤ ꯆꯥꯊꯣꯛꯑꯒ ꯋꯥꯛꯀꯤꯡ ꯆꯠꯀꯦ ꯈꯜꯂꯝꯕꯅꯦ ꯑꯗꯣ ꯑꯩꯈꯣꯏ ꯆꯥꯛꯁꯦ ꯈꯔ ꯊꯦꯡ
ꯎꯝ
ꯑꯗꯩꯗꯤ ꯋꯥꯥꯛꯀꯤꯡ ꯆꯠꯇꯧꯕꯗꯣ ꯑꯩꯈꯣꯏꯗꯤ
ꯎꯝ
ꯅꯨꯄꯤꯅꯤꯅꯀꯣ ꯆꯥꯛꯆꯥꯥ ꯊꯣꯛꯄ ꯈꯨꯠꯁꯤꯀꯣ ꯍꯥꯝꯕ ꯍꯧꯒꯠꯄꯁꯨ ꯌꯥꯗ ꯊꯕꯛ ꯏꯪꯈꯥꯡ ꯃꯌꯥꯝꯅ ꯂꯣꯏꯁꯤꯟꯗ꯭ꯔꯗꯤ ꯑꯗꯒꯤ ꯑꯩꯅ ꯑꯗꯨꯝ ꯂꯣꯏ-ꯂꯣꯏꯁꯜꯂꯤ ꯑꯗꯨꯒ ꯂꯣꯏꯔꯒ ꯇꯧꯔꯛꯄ ꯄꯗꯗꯤ ꯄꯨꯡꯁꯦ ꯑꯥ ꯌꯧꯈ꯭ꯔꯦ
ꯍꯣꯏ ꯑꯗꯩꯩ ꯍꯥꯏꯗꯤ ꯀꯣꯟ ꯂꯤꯛ ꯐꯦꯡꯉꯤꯉꯩꯗ ꯑꯗꯨꯝ ꯃꯇꯝꯗꯨ ꯃꯌꯥꯝ ꯍꯧꯈꯤꯕꯒꯤꯁꯨ ꯑꯗꯨꯝ ꯇꯟꯁꯟꯈꯤꯕꯗꯨ ꯀꯨꯏꯅ ꯂꯩꯕꯒꯤꯁꯨ
ꯍꯣꯏ ꯑꯗꯨꯗꯩ ꯋꯥꯛꯀꯤꯡ ꯆꯠꯇꯣꯏꯗꯣ ꯊꯦꯡꯉꯕꯅꯤꯅ ꯆꯠꯅꯤꯡꯗ꯭ꯔꯦ
ꯎꯝ ꯇꯧꯕꯅꯦ-ꯇꯧꯕꯅꯦ ꯑꯗꯨꯏꯗꯣ ꯑꯩꯁꯨ ꯈꯪꯉꯦ ꯑꯁ ꯑꯃꯨꯛ ꯂꯝꯁꯨ ꯑꯃꯨꯛ ꯇꯩꯗꯕ ꯌꯥꯔꯣꯏ ꯅꯠꯇ꯭ꯔꯥ ꯇꯦꯕꯜ ꯀꯩꯀꯥꯁꯨ ꯑꯃꯨꯛ ꯇꯩꯊꯣꯛ ꯑꯗꯨꯃꯥꯏꯅ ꯇꯧꯀꯥꯟꯗ ꯍꯦꯛꯇꯅꯦ ꯃꯇꯝꯗꯨꯣ ꯊꯦꯡꯈꯤꯕꯅꯤ ꯍꯥꯏꯕ
ꯎꯝ
ꯎꯝ
ꯊꯦꯡꯒꯤ ꯍꯦꯛꯇ
ꯎꯝ ꯇꯧꯋꯦ
ꯅꯪꯗꯤ ꯄꯨꯡ ꯀꯌꯥꯃꯨꯛꯇ ꯇꯨꯝꯒꯦ
ꯑꯁ ꯑꯩꯔꯣ ꯑꯁ ꯑꯥꯗꯗꯤ ꯌꯥꯝ ꯊꯦꯡꯅ ꯇꯨꯝꯕꯅꯦꯕ ꯑꯩꯁꯦ ꯑꯗꯨ ꯌꯨꯝꯗꯗꯤꯅꯦ ꯆꯥꯔꯤ ꯈꯨꯗꯤꯡꯁꯨ ꯍꯥꯎꯋꯤ ꯄꯨꯡ ꯇꯨꯝꯗꯁꯨ ꯇꯨꯝꯕ ꯌꯥꯕꯗꯣ ꯑꯗꯨꯃꯥꯏꯅ ꯇꯧꯈ꯭ꯔꯦ ꯐꯠꯇ ꯇꯨꯝꯅꯤꯡꯉꯀꯥꯟꯗ ꯇꯨꯝꯃꯤꯗ ꯄꯨꯡ ꯀ ꯍꯥꯏꯕ ꯂꯩꯇꯦ
ꯑꯁ ꯑꯩꯁꯤꯅꯦ ꯃꯔꯛ ꯑꯃꯅꯤꯅꯦ ꯌꯥꯝ ꯊꯦꯡ-ꯊꯦꯡ ꯇꯨꯝꯃꯒꯅꯦ ꯇꯨꯝꯕꯁꯤ ꯁꯦ ꯁꯨꯛꯌꯥ ꯌꯥꯗꯕꯁꯦ ꯎꯏꯁꯟꯕ ꯁꯨꯡꯌꯥ ꯌꯥꯗ ꯀꯣ
ꯎꯝ
ꯑꯗ ꯍꯧꯖꯤꯛꯁꯤꯅꯅꯦ ꯀꯔꯤ ꯊꯧꯔꯝ ꯈꯪꯗꯕ ꯄꯪ ꯇꯨꯡꯅ ꯇꯨꯝꯕ ꯍꯥꯟꯅꯗꯤ ꯑꯩꯁꯦ ꯁꯨꯨꯡ ꯇꯨꯝ ꯇꯨꯝꯕ ꯌꯥꯗꯕ ꯑꯃ ꯇꯧꯔꯝꯕꯅꯦꯕ ꯑꯥ ꯍꯥꯟꯅꯗꯤ ꯑꯩꯁꯨ ꯇꯨꯝꯕ ꯁꯨꯡꯌꯥ ꯌꯥꯗꯕ ꯑꯃ ꯇꯧꯔꯑꯝꯕꯅꯤ ꯑꯩꯁꯨ ꯁꯨꯃꯥꯏꯅ ꯑꯍꯨꯃꯨꯛ ꯇꯧꯋꯦ ꯇꯨꯝꯕ ꯍꯧꯔꯒꯅ ꯑꯗꯨꯝ ꯇꯨꯝꯅ ꯇꯨꯝꯃꯤ ꯇꯨꯝꯝꯕ ꯌꯥꯖ ꯑꯗ ꯑꯃꯨꯛ ꯁꯨꯡꯌꯥ ꯌꯥꯗꯕ
ꯎꯝ
ꯑꯍꯤꯡꯒꯥꯁꯦ ꯁꯨꯛ ꯇꯨꯝ ꯇꯨꯝꯗꯕꯤꯗ ꯑꯗꯨꯝ ꯂꯩꯕ ꯑꯗꯨꯒ ꯈꯪꯗꯦ ꯑꯗꯨꯒ ꯏꯁꯥꯁꯦ ꯆꯣꯛꯊꯔꯦ ꯍꯥꯏꯕꯁꯨ ꯇꯧꯗꯕ
ꯎꯝ ꯇꯨꯝꯗꯕꯒꯤ ꯆꯣꯛꯊꯕꯒꯁꯨ ꯇꯧꯈꯤꯗꯕꯤ
ꯍꯣꯏ ꯑꯗꯩ ꯇꯨꯝꯕ ꯍꯧꯈ꯭ꯔꯒꯅ ꯑꯃꯨꯛ ꯄꯪꯇꯨꯝꯗ ꯇꯨꯝꯃꯒ ꯂꯩꯗꯣꯏꯅꯦꯕ
ꯎꯝ
ꯑꯗꯨꯒꯤ
ꯑꯩꯁꯨꯅꯦ ꯏꯕꯦꯝꯃ ꯃꯔꯛ ꯑꯃꯅꯦ
ꯑꯣ
ꯃꯦꯀꯞꯁꯦ ꯊꯣꯛꯀꯥꯟꯁꯤꯗꯅꯦ ꯄꯨꯡꯁꯦ ꯑꯅꯤꯃꯨꯛꯇꯒ ꯊꯣꯛ ꯇꯥꯔꯝꯕꯤ ꯄꯨꯡ ꯃꯔꯤꯃꯨꯛꯇꯒ ꯊꯣꯛ ꯇꯥꯔꯝꯃꯤ
ꯑꯣ ꯑꯥ
ꯑꯗꯨꯒꯅꯦ ꯍꯧꯖꯤꯛꯀꯥꯟꯁꯤꯗꯅꯦ ꯇꯨꯝꯕ ꯁꯦ ꯄꯪ ꯌꯥꯗ ꯌꯥꯕ
ꯍꯧꯖꯤꯛꯁꯨ ꯑꯗꯨꯃꯥꯏꯅ ꯑꯍꯤꯡ ꯅꯨꯡꯌꯥꯏꯗ ꯃꯤ ꯀꯥꯞꯊꯣꯔꯛꯄꯁꯦ ꯊꯣꯛꯂꯛꯇꯗꯕ ꯑꯗꯅꯦ ꯑꯁ ꯋꯥꯕꯖꯥꯠꯅꯦ ꯑꯩꯅꯗꯤ ꯃꯦꯀꯞꯇꯨ ꯌꯥꯝ ꯊꯣꯛꯅꯤꯡꯗꯦꯕ ꯍꯥꯏꯗꯤ ꯑꯍꯤꯡ ꯑꯗꯨꯃꯥꯏ ꯊꯣꯛꯂꯛꯄꯁꯦ
ꯎꯝ ꯇꯨꯝꯁꯤꯟꯕ ꯌꯥꯗꯕꯅꯦ ꯑꯗꯨꯃꯥꯏꯅ ꯇꯧꯕꯗꯤ ꯌꯥꯗꯦ ꯅꯠꯇ꯭ꯔꯣ ꯍꯣꯏ ꯅꯣꯡꯃ ꯃꯇꯥꯡ ꯆꯥꯀꯥꯟꯗ ꯈꯦꯠꯁꯤ ꯁꯥꯃꯤꯟꯅꯁꯤ ꯀꯥꯡꯁꯨ ꯌꯣꯛꯇꯣꯔꯕꯅꯤꯅ ꯌꯥꯏꯗꯅ
ꯍꯣꯏ ꯍꯣꯏ ꯌꯥꯏꯑꯌꯦ
ꯎꯝ
ꯅꯪ ꯍꯧꯖꯤꯛ ꯇꯨꯝꯃꯗꯣꯏꯔꯣ
ꯑꯩꯔꯣ
ꯃꯪ
ꯑꯩꯁ ꯈꯪꯗꯦ ꯇꯨꯝꯃꯥꯅꯤ ꯇꯤꯚꯤꯒꯨꯝꯕ ꯉꯥꯛꯇꯪ ꯌꯦꯡꯉꯒ ꯑꯗꯨꯝ ꯁꯨꯝꯖꯈ꯭ꯔꯗꯕꯅꯦ ꯇꯤꯚꯤꯅ ꯑꯗꯨꯝ ꯁꯨꯝꯍꯟꯈ꯭ꯔꯒ ꯍꯌꯦꯡꯗꯨ ꯊꯕꯛ ꯈꯤꯇꯪ ꯂꯩꯕ ꯑꯗꯨꯅꯅꯦ ꯈꯤꯇꯪ ꯉꯟꯅ ꯍꯧꯒꯠꯇꯕ ꯌꯥꯔꯣꯏꯗꯕ
ꯑꯗꯨꯒꯤ ꯅꯪꯗꯤ ꯀꯩꯗꯧꯔꯤꯗꯣꯏꯅꯣ
ꯑꯩꯁꯨ ꯇꯨꯝꯃꯗꯣꯏꯅꯦ ꯑꯩꯁꯨ ꯍꯌꯦꯡ ꯉꯥꯟꯅꯗꯤ ꯊꯕꯛ ꯆꯠꯇꯕ ꯌꯥꯔꯣꯏꯗꯕ
ꯎꯝ ꯍꯣꯏ ꯑꯗꯨꯗꯤ ꯍꯣꯏ ꯑꯗꯨꯗꯤ ꯅꯪꯁꯨ ꯇꯨꯝꯊꯣꯛꯑꯣ ꯑꯩꯁꯨ ꯀꯩꯀꯩ ꯌꯦꯡꯉꯒ ꯇꯨꯝꯊꯣꯛꯑꯒꯦ ꯑꯗꯨꯗꯤ ꯀꯣ
ꯍꯣꯏ ꯍꯣꯏ ꯍꯣꯏ ꯍꯣꯏ ꯊꯝꯃꯦ ꯊꯝ ꯑꯣ ꯑꯣ
ꯎꯝ